ꯍꯜꯂꯣ ꯎꯝ ꯇꯔꯦ ꯉꯁꯤ ꯀꯔꯤ ꯀꯔꯤ ꯆꯠꯂꯨꯕ꯭ꯔꯣ
ꯀꯩ ꯍꯥꯏꯕ
ꯀꯥꯏ ꯀꯥꯏ ꯆꯠꯂꯨꯕ꯭ꯔꯣ ꯉꯁꯤꯗꯤ
ꯉꯁꯤꯗꯤ ꯑꯗꯨꯝ ꯊꯕꯛ ꯃꯐꯝꯗ ꯆꯠꯂꯣꯀꯣ ꯑꯗꯨꯝ ꯍꯜꯂꯛꯑꯦ ꯉꯁꯤꯗꯤ ꯀꯩꯝ ꯆꯠꯇ꯭ꯔꯦ
ꯑꯣ ꯑꯌꯨꯛꯇ ꯀꯩ ꯌꯦꯟꯁꯥꯡ ꯆꯥꯒꯦ ꯎꯝ
ꯇ ꯊꯦꯡꯅ ꯇꯨꯝꯕ ꯄꯨꯡ ꯃꯉꯥ ꯉꯔꯥꯡꯗꯣ ꯉꯔꯥꯡ ꯁꯟꯗꯦꯗꯣ ꯑꯣꯐ ꯑꯣꯏꯕꯅꯤꯅ ꯗꯦ ꯇꯥꯏꯝꯁꯦ ꯇꯨꯝꯊꯣꯛꯑꯕ ꯗꯦ ꯇꯥꯢꯝ ꯇꯨꯝꯕ ꯌꯥꯗ꯭ꯔꯦ
ꯑꯣ
ꯑꯗꯣ ꯅꯨꯡꯗꯥꯡꯗꯣ ꯇꯨꯝꯕ ꯌꯥꯗ꯭ꯔꯒ ꯉꯁꯤ ꯑꯌꯨꯛ ꯄꯨꯡ ꯃꯉꯥꯗꯣ ꯇꯨꯝꯃꯦ ꯄꯨꯡ ꯃꯉꯥꯗꯣ ꯇꯨꯝꯃꯒ ꯄꯨꯡ ꯅꯥꯏꯟꯗ ꯑꯃꯨꯛ ꯍꯧꯒꯠꯄ
ꯑꯥ
ꯅꯥꯏꯟ ꯅꯥꯏꯟꯗ ꯅꯥꯏꯟ ꯅꯠꯇꯦ ꯑꯩꯠ ꯊꯥꯔꯇꯤꯗ ꯍꯧꯒꯠꯄꯅꯦꯕ ꯑꯩ ꯇꯨꯝꯅꯤꯡꯕꯨꯗꯨꯨ ꯂꯣꯏꯔꯦ
ꯇ꯭ꯔꯦꯟꯅꯤꯡ ꯃꯐꯝꯗ ꯑꯗꯨꯝ ꯎꯨꯢꯔꯥ ꯎꯨꯢꯔꯒ ꯂꯩꯕ ꯑꯗꯣ ꯏꯃꯥꯟꯅꯕꯤ ꯑꯩꯈꯣꯏꯅ ꯅꯪꯗꯤ ꯇꯨꯝꯃꯛꯇ꯭ꯔꯣ ꯍꯥꯏ ꯀꯥꯏꯏꯡꯗꯣꯏꯩꯅꯣꯗ ꯇꯨꯝꯃꯛꯇꯦ ꯍꯥꯏꯕ ꯑꯍꯤ ꯅꯪꯗꯤ ꯀꯔꯤ ꯇꯧꯔ ꯂꯩꯕꯅꯣ ꯍꯥꯏꯌꯦ꯫ ꯕꯣꯜꯁꯨ ꯌꯦꯡꯗꯦ ꯀꯩꯗꯧ ꯂꯩꯕꯅꯣ ꯍꯥꯏ ꯑꯩꯅ ꯑꯁ ꯇꯨꯝꯕ ꯌꯥꯗꯕꯧ ꯇꯨꯝꯗꯕꯅꯤꯅꯦ ꯍꯥꯏꯕ ꯍꯌꯦꯡ ꯉꯝꯃꯔꯣꯏ꯫ ꯄꯨꯡ ꯃꯉꯥꯗꯤ ꯍꯦꯟꯃꯜꯂꯦ ꯊꯦꯡꯉꯦ ꯊꯦꯡꯉꯁꯨ ꯄꯨꯡ ꯑꯍꯨꯝꯗꯤ ꯇꯨꯝꯃꯣ ꯍꯥꯏꯌꯦ꯫
ꯎꯝ ꯀꯩꯅꯣ ꯇꯧꯕ꯭ꯔꯣ꯫ ꯌꯥꯝ ꯏꯁꯇ꯭ꯔꯤꯛ ꯑꯣꯏꯕ꯭ꯔꯣ ꯅꯣꯏꯒꯤ ꯗ꯭ꯔꯤꯅꯤꯡ ꯃꯐꯝꯗꯣ꯫
ꯍꯥ ꯌꯥꯝꯅ ꯏꯁꯇ꯭ꯔꯤꯛ ꯑꯣꯏꯕꯗꯤ ꯑꯣꯏꯌꯦ ꯑꯗꯨꯕꯨꯀꯣ ꯑꯥ ꯌꯥꯝ ꯏꯁꯇ꯭ꯔꯤꯛ ꯑꯣꯏꯗꯦ ꯑꯗꯨꯕꯨ ꯈꯤꯇꯪꯗꯤ ꯏꯁꯇ꯭ꯔꯤꯛ ꯑꯣꯏꯌꯦ ꯑꯗꯨ ꯅꯨꯡꯉꯥꯏꯌꯦ꯫
ꯑꯣ꯫ ꯐꯔꯦꯅꯦ ꯅꯣꯏ ꯑꯣꯖꯥ ꯑꯃꯈꯛꯇꯪꯅ ꯇꯥꯛꯔ ꯂꯩꯕ꯭ꯔꯥ꯫
ꯍꯣꯏ꯫
ꯃꯤ ꯀꯌꯥꯝ ꯂꯩꯒꯦ ꯅꯣꯏ ꯇ꯭ꯔꯦꯅꯤꯡ ꯂꯩꯕꯗꯣ꯫
ꯑ ꯍꯥꯏꯗꯤ ꯑꯩꯈꯣꯏꯗ ꯕꯦꯠꯁ ꯕꯦꯠꯁ ꯂꯩꯌꯦꯕꯀꯣ ꯑꯩꯈꯣꯏꯒꯤ ꯕꯦꯠꯁꯇꯣ ꯃꯤ ꯇꯔꯥ ꯂꯩꯌꯦ꯫
ꯑꯣ ꯃꯤ ꯌꯥꯝꯕꯗꯤ ꯑꯣꯏꯗꯦꯀꯣ꯫
ꯍꯣꯏ꯫
ꯑꯗꯨ ꯑꯗꯨꯅꯗꯤ ꯐꯩꯌꯦ ꯍꯥꯏꯗꯤ ꯐꯖꯅ ꯉꯝ ꯇꯥꯛꯄꯒꯤ ꯕꯦꯁꯁꯨ ꯐꯖꯅ ꯇꯥꯛꯄ ꯉꯝꯃꯦꯅ ꯑꯗꯨꯅꯗꯤ꯫ ꯈꯪꯕꯤꯒꯗꯕ ꯅꯣꯏꯅꯁꯨ ꯐꯖꯅ ꯈꯪꯕ ꯉꯝꯃꯤ꯫
ꯎꯝ ꯍꯣꯏ꯫ ꯍꯥꯏꯗꯤ ꯑꯅꯝꯕꯅ ꯄ꯭ꯔꯥꯛꯇꯤꯀꯦꯜ ꯇꯧꯕꯅꯤꯅ ꯔꯨꯝ ꯑꯃꯗ ꯃꯤ ꯇꯔꯥ ꯍꯥꯏꯕꯁꯦ ꯆꯟꯗꯤꯗ ꯍꯥꯏꯗꯤ ꯐꯃꯨꯡ ꯀꯩꯀꯥꯁꯨ ꯊꯥꯕꯅꯤꯅꯀꯣ꯫
ꯑꯣ ꯑꯆꯥ ꯆꯥ ꯆꯥ꯫ ꯅꯪ ꯅꯪꯒ ꯄꯨꯟꯅ ꯂꯩꯕꯗꯨꯗꯤ ꯑꯥ ꯅꯣꯏꯒꯤ ꯂꯥꯏꯟ ꯆꯞ ꯃꯥꯟꯅꯕ꯭ꯔꯣ꯫
ꯑ ꯍꯣꯏ꯫
ꯑꯣ ꯃꯥꯗꯤ ꯄꯨꯡ ꯀꯌꯥ ꯀꯌꯥꯗ ꯍꯜꯂꯛꯄꯒꯦ꯫
ꯃꯃꯥꯟꯅꯕꯤ ꯁꯤꯡꯗꯤ ꯈꯔ ꯆꯠꯀꯅꯤ ꯑꯗꯨ ꯇꯧꯔꯒ ꯑꯃꯨꯛ ꯍꯜꯂꯛꯀꯅꯤ ꯑꯗꯨꯃꯥꯏꯅꯀꫭ꯫
ꯑꯣ ꯅꯣꯏ ꯈꯨꯟ ꯑꯃꯇꯒꯤꯔꯣ ꯅꯠꯇ꯭ꯔꯒ
ꯅꯠꯇꯦ ꯃꯥꯗꯣ ꯇꯣꯉꯜꯂꯦ꯫
ꯁ꯭ꯀꯨꯜ ꯐ꯭ꯔꯦꯟ ꯁ꯭ꯀꯨꯜ ꯐ꯭ꯔꯦꯟ ꯒꯨꯝꯕꯔꯣ꯫
ꯅꯠꯇꯦ ꯍꯥꯟꯅ ꯅꯔꯁꯤꯡ ꯇꯧꯕꯀꯥꯟꯗꯩ ꯈꯡꯅꯕꯀꯣ ꯑꯗꯨ ꯑꯗꯨꯝ ꯇꯤꯟꯅꯔꯛꯄ꯫
ꯐꯩꯌꯦꯅꯦ꯫
ꯍꯣꯏ ꯇꯤꯟꯅꯕ ꯅꯨꯡꯉꯥꯏꯕꯅꯤꯅꯀꯣ꯫
ꯎꯝ꯫ ꯐꯩꯌꯦ ꯊꯞꯅꯔꯗꯤ ꯇ꯭ꯔꯦꯅꯤꯡ ꯂꯣꯏꯔꯗꯤ ꯊꯕꯛ ꯑꯗꯨꯝ ꯇꯧꯕ ꯌꯥꯔꯦꯅ꯫
ꯅꯔꯁꯤꯡꯒꯤ ꯇ꯭ꯔꯦꯅꯤꯡ ꯇꯧꯕ ꯀꯥꯟꯗ ꯃꯥꯗꯤ ꯆꯍꯤ ꯌꯧꯔꯒ ꯃꯥꯗꯤ ꯍꯣꯁꯄꯤꯇꯥꯜꯗ ꯆꯠꯂꯦꯕꯀꯣ ꯑꯗꯨꯅ ꯃꯥꯗꯤ ꯍꯟꯗꯛ
ꯑꯣ ꯑꯣ ꯑꯣ꯫ ꯑꯆꯥ꯫
ꯑꫭ ꯅꯔꯁꯤꯡꯗꯤꯀꯣ꯫
ꯍꯣꯏ꯫
ꯑꫭ꯫ ꯕꯤ ꯑꯦꯁ ꯁꯤ ꯅꯔꯁꯤꯡꯔꯥ ꯑꯦꯟ ꯑꯦꯟ ꯑꯦꯝꯔꯥ ꯀꯔꯤꯅꯣ꯫
ꯈꯪꯗꯤꯌꯦ ꯑꯗꯨꯗꯤ ꯃꯥ ꯀꯩ ꯇꯧꯕꯅꯣ꯫
ꯑꯣ ꯅꯔꯁꯤꯡꯁꯨ ꯌꯥꯝ ꯂꯩꯌꯦꯅ ꯁ꯭ꯇꯥꯐ ꯅꯔꯁꯀꯨꯝꯕꯥ꯫
ꯃꯥ ꯑꯥꯏ ꯁꯤ ꯌꯨ ꯔꯣꯝꯗꯗꯣ
ꯑꯣ ꯑꯣ ꯑꯣ꯫ ꯑꯩꯒꯤ ꯏꯃꯥꯟꯅꯕꯤ ꯑꯃꯁꯨ ꯑꯉꯥꯡ ꯑꯥꯏ ꯁꯤ ꯌꯨꯗ ꯑꯉꯥꯡ ꯂꯩꯅ꯫
ꯑꯗꯨꯒꯨꯝꯕꯗ ꯇꯧꯔ ꯂꯩꯕꯅꯦ ꯑꯗꯨ ꯀꯗꯥꯏ ꯃꯄꯥꯟꯗꯤ ꯃꯄꯥꯟ ꯔꯣꯝꯗꯅꯤ꯫ ꯋꯥꯗꯤ ꯋꯥꯔꯝꯒꯅꯤ ꯅꯔꯁꯤꯡꯒꯨꯝꯕ ꯇꯝꯕꯁꯤꯡꯁꯦꯀꯣ꯫
ꯍꯣꯏ ꯋꯥꯑꯦ ꯍꯥꯏꯌꯦ ꯑꯃꯨꯛꯀ ꯄꯥꯔꯗ ꯍꯜꯂꯛꯑꯒ ꯑꯃꯨꯛꯀ ꯊꯕꯛ ꯆꯠꯄꯅꯦ ꯑꯁ꯫
ꯑꯣ꯫
ꯆꯠꯀꯅꯤ ꯑꯃꯨꯛꯀ ꯍꯜꯂꯛꯑꯒ ꯃꯥꯏ ꯇꯥꯛꯄ ꯄꯥꯔꯠ ꯇꯥꯏꯝ ꯖꯣꯕ ꯑꯃ ꯆꯠꯀꯅꯤ꯫
ꯑꯣ ꯎꯁ ꯇꯕꯜꯅꯤꯅꯦ ꯑꯗꯨꯗꯤ ꯃꯥ ꯌꯥꯝ ꯋꯥꯔꯝꯒꯅꯤꯌꯦ꯫
ꯅꯦ ꯃꯥꯗꯣ ꯋꯥꯌꯦ ꯍꯥꯏꯌꯦ꯫
ꯀꯩꯒꯤꯅꯣ ꯃꯥꯅ ꯄꯥꯔꯇꯥꯏꯝ ꯑꯃꯨꯛ ꯁꯨꯔꯤꯗꯣ꯫
ꯍꯥꯏꯗꯤ ꯃꯣꯏ ꯏꯟꯇꯔꯟꯗꯗꯤ ꯃꯣꯏ ꯁꯦꯂꯔꯤ ꯄꯤꯗꯦꯗꯅ꯫
ꯑꯣ ꯑꯗꯨ ꯑꯣꯏꯔꯁꯨ ꯏꯃꯨꯡꯅ ꯊꯥꯔꯛꯇ꯭ꯔꯣ꯫
ꯏꯃꯨꯡꯅ ꯊꯥꯔꯛꯄꯗꯨꯣ ꯀꯣꯟꯅꯗꯕꯒꯤꯔ ꯍꯥꯏꯔꯗꯤ ꯎꯝ
ꯍ ꯏꯃꯨꯡꯗ ꯍꯪꯗꯕ ꯃꯥꯜꯂꯦ꯫
ꯑꯣ ꯍꯥꯏꯕꯗꯤ ꯑꯩꯈꯣꯏꯁꯨ ꯌꯥꯝꯅ ꯑꯦꯛꯖꯣꯁꯇꯦꯠ ꯑꯣꯏꯃꯜꯂꯁꯨ ꯍꯌꯦꯡꯋꯥꯏ ꯏꯐꯦꯛ ꯂꯥꯛꯀꯅꯤꯕ꯫
ꯍꯣꯏ ꯑꯗꫭ ꯃꯥꯗꯤ ꯑꯃꯨꯛꯀ ꯎꯝ ꯏꯟꯇꯥꯟꯒꯤꯗꯣ ꯃꯥꯗꯤ ꯁꯥꯔꯇꯤꯐꯤꯀꯦꯠ ꯂꯧꯊꯣꯛꯈ꯭ꯔꯕꯅꯤꯅ ꯑꯃꯨꯛꯀ ꯌꯥꯝ ꯆꯠꯄꯗꯤ ꯑꯣꯏꯗ꯭ꯔꯦꯕꯀꯣ ꯏꯟ ꯇꯔꯟꯗꫭ꯫
ꯑꯣ꯫
ꯑꯣ ꯑꯗꯨꯗꯤ ꯂꯣꯏꯕꯒ ꯆꯞ ꯃꯥꯟꯅꯔꯦꯅꯦ꯫ ꯏꯟꯇꯥꯔꯟ ꯇꯧꯕꯁꯤꯡꯁꯤꯁꯨ ꯏꯁ ꯑꯩꯈꯣꯏ ꯂꯥꯁ ꯏꯌꯥꯔꯗꯣ꯫ ꯇꯥꯕ꯭ꯔꯣ ꯍꯜꯂꯣ꯫ ꯑꯣ ꯑꯩꯒꯤ ꯅꯦꯠꯋꯥꯛ ꯄ꯭ꯔꯣꯕ꯭ꯂꯦꯝꯅꯔ ꯈꯟꯕ꯫
ꯅꯠꯇꯦ ꯇꯥꯏꯌꯦ꯫
ꯂꯥꯁ ꯌꯌꯥꯔꯗꯣ ꯑꯩꯒꯤ ꯅꯨꯄꯥꯗꯣ ꯀꯩꯅꯣ ꯇꯧꯋꯦꯕ ꯅꯥꯔꯒ꯫ ꯏꯝꯐꯥꯎ ꯑꯣꯗ ꯄꯨꯈꯠꯂꯦꯕ꯫ ꯔꯤꯝꯁꯇ ꯄꯨꯨꯈꯠꯂꯒ ꯑꯁ ꯔꯤꯝꯁꯗꯤ ꯏꯟꯇꯥꯔꯟꯁꯦ ꯃꯌꯥꯝ ꯌꯥꯝ ꯂꯥꯛꯑꯦ꯫
ꯑꯣꯍꯣ꯫
ꯑꯁ ꯃꯣꯏ ꯃꯣꯏꯗꯣ ꯑꯁ ꯋꯥꯗꯤ ꯋꯥꯔꯝꯒꯅꯤꯌꯦ ꯈꯜꯂꯦ ꯑꯩꯈꯣꯏꯅ ꯃꯣꯏꯅ ꯇꯧꯔꯤꯕꯗꯣ ꯀꯣ ꯆꯥꯕ ꯈꯪ ꯆꯥꯕ ꯊꯛꯄ ꯈꯪꯗꯒꯩ ꯃꯣꯏꯗꯣ ꯑꯌꯨꯛ ꯉꯟꯇꯥꯗꯒꯤ ꯂꯥꯛꯔ ꯑꯗꯨꯝ ꯏꯟꯇꯥꯟ ꯇꯧꯔꯅꯤ ꯍꯥꯏꯅ ꯑꯗꯨꯝ ꯇꯧꯔꯒ ꯄꯨꯡ ꯕꯔꯣ ꯑꯃ ꯑꯅꯤ ꯐꯥꯎ ꯑꯗꯨꯝ ꯂꯩꯌꯦ ꯃꯣꯏꯗꯨ
ꯎꯝ
ꯆꯥꯕ꯭ꯔꯥ ꯆꯥꯗꯕ꯭ꯔꯥꯗꯤ ꯈꯪꯗꯦ ꯑꯗꯣ ꯃꯣꯏꯗꯣ ꯑ ꯎꯝ ꯃꯣꯏꯒꯤ ꯈꯪꯗꯦ ꯀꯃꯥꯏꯅꯔ ꯑꯦꯛꯖꯥꯝ ꯑꯦꯛꯖꯥꯃꯤꯟ ꯇꯧꯔꯒ ꯃꯤ ꯑꯅꯥꯕꯁꯤꯡꯗꯀꯣ ꯎꯝ ꯁꯤ ꯇꯧꯕ꯭ꯔꯥ ꯈꯣꯠꯄ꯭ꯔꯥ ꯍꯥꯏꯔꯒ ꯑꯗꯨꯝ ꯏꯁꯁꯜꯂꯒ ꯃꯣꯏ ꯇ꯭ꯔꯦꯟ ꯇꯧꯔꯒ ꯑꯃꯨꯛꯀ ꯄ꯭ꯔꯣꯐꯦꯁꯥꯔꯁꯤꯡꯅ ꯂꯥꯛꯑꯒ ꯑꯃꯨꯛ ꯍꯪꯕ ꯑꯗꯨꯃꯥꯏꯅ ꯀꯌꯥꯝ ꯇꯧꯋꯦꯕ ꯔꯤꯝꯁ ꯔꯤꯝꯁꯇꯗꯤꯀꯣ ꯏꯟꯇꯔꯟ ꯌꯥꯝ ꯌꯥꯝ ꯂꯩꯌꯦ ꯑꯗꯣ ꯈꯔ ꯑꯥ ꯃꯣꯏꯗꯤ ꯔꯤꯝꯁꯇꯤ ꯒꯣꯚꯔꯃꯦꯟꯒꯤ ꯑꯍꯩ ꯑꯍꯩꯕꯁꯨ ꯌꯥꯝ ꯂꯩꯕꯅꯤꯅꯀꯣ ꯈꯤꯇꯪꯁꯨ ꯋꯥꯕꯖꯥꯠꯅꯦ ꯃꯣꯏꯗꯣ ꯍꯥꯏꯗꯤ ꯈꯔꯗꯤ ꯁꯇ꯭ꯔꯤꯛ ꯑꯣꯏꯕ ꯖꯥꯠꯅꯦ
ꯏꯁꯇ꯭ꯔꯤꯛ ꯑꯣꯏꯕ ꯃꯐꯝꯅ ꯐꯥꯕꯅꯤꯗ ꯑꯗꯨꯝꯕꯨꯗꯤꯀꯣ
ꯍꯣꯏ ꯏꯁꯇ꯭ꯔꯤꯛ ꯑꯣꯏꯍꯧꯗ꯭ꯔꯗꯤ ꯃꯣꯏꯁꯦ ꯎꯝ ꯔꯤꯛꯁꯅꯤꯅ ꯍꯥꯏꯗꯤ ꯃꯤ ꯑꯃ ꯅꯥꯕ ꯂꯥꯏꯌꯦꯡꯕ ꯍꯥꯏꯕꯖꯦ ꯍꯤꯡꯕ ꯁꯤꯕ ꯑꯃꯗꯤ ꯑꯗꯨꯝ ꯂꯩꯌꯦꯗꯅꯀꯣ ꯑꯗꯨꯒꯤ ꯏꯁꯇ꯭ꯔꯤꯠ ꯑꯣꯏꯍꯧꯕꯗꯤ ꯐꯩꯌꯦ ꯀꯥꯟꯗꯤ ꯆꯦꯛꯁꯟꯍꯧꯗ꯭ꯔꯗꯤ ꯁꯤꯒꯤꯒꯨꯝꯕꯒꯤ ꯂꯥꯏꯟꯗꯤ ꯊꯥ ꯊꯥꯒꯤ ꯂꯥꯏꯟ ꯅꯠꯇꯦꯗꯣ ꯍꯦꯛꯇ ꯄꯪꯇꯧ ꯇꯧꯕ ꯌꯥꯕꯁꯨ ꯅꯠꯇꯦ
ꯍꯣꯏ ꯃꯥꯅꯦ
ꯃꯣꯏ ꯗꯣꯛꯇꯔꯒꯨꯝꯕ ꯇꯝꯕꯁꯤꯡꯁꯦ ꯌꯥꯝꯅ ꯗꯤꯀꯦꯠ ꯑꯣꯏꯕꯁꯤꯡꯅꯗꯤ ꯇꯝꯕꯅꯤꯅ ꯑꯁ ꯑꯩꯒꯨꯝꯕ ꯑꯣꯏꯔꯗꯤ ꯌꯥꯝ ꯇꯜꯂꯅꯤ ꯆꯍꯤ ꯇꯔꯨꯛ ꯇꯝꯃꯤꯁꯦ ꯍꯣꯏ ꯑꯁ ꯍꯩꯗꯤ ꯍꯩꯌꯦ ꯌꯥꯝ ꯍꯩꯌꯦ ꯑꯁ ꯄ꯭ꯔꯣꯐꯦꯁꯥꯔ ꯅꯨꯄꯤ ꯅꯨꯄꯤ ꯍꯦꯛ ꯍꯦꯛ ꯂꯥꯛꯑꯦꯕ ꯑꯩꯒꯤ ꯅꯨꯄꯥ ꯅꯥꯕꯗ ꯌꯦꯡꯕꯗꯀꯣ ꯎꯁ ꯌꯦꯡꯉꯒ ꯆꯥꯛ ꯆꯛꯑꯦ ꯃꯣꯏ ꯃꯣꯏꯅ ꯍꯩꯕ ꯍꯥꯏꯕꯖꯤꯕꯣ ꯄꯨꯔꯥꯅꯤ ꯂꯣꯏꯅꯃꯛ ꯕꯨꯛ ꯄꯨꯔꯥ ꯃꯣꯏꯒꯤ ꯀꯣꯛꯇ ꯂꯣꯏ ꯂꯩꯈꯔ꯭ꯕꯖꯥꯠꯅꯤ ꯃꯣꯏꯗꯤ
ꯅꯣꯛꯅꯤꯡꯉꯦ ꯅꯥ ꯑꯗꯨꯅ ꯍꯟꯗꯛ ꯕꯣꯜ ꯅꯪ ꯕꯣꯜ ꯌꯦꯡꯕ꯭ꯔꯣ
ꯎꯝ ꯍꯨꯛ ꯑꯩ ꯕꯣꯜ ꯌꯦꯡꯗꯦ ꯅꯪꯗꯤ
ꯕꯣꯜ ꯑꯩ ꯌꯦꯡꯅꯤ ꯍꯩ ꯍꯩꯖꯦ ꯄꯣꯔꯇꯨꯒꯜꯒꯤ ꯃꯦꯠꯆ ꯈꯛ ꯌꯦꯌꯦ
ꯑꯣ ꯅꯪꯖꯦ ꯄꯔꯣꯇꯨꯒꯜ ꯐꯦꯟꯁꯔꯣ ꯑꯩꯗꯤ ꯌꯦꯡꯗꯦ ꯑꯩꯗꯤ ꯕꯣꯁꯁꯦ ꯀꯌꯥ ꯌꯥꯝ ꯄꯥꯝꯕ ꯑꯣꯏꯗꯦ ꯑꯗꯨꯒ ꯇꯨꯝꯕ ꯃꯇꯝꯁꯨ ꯐꯔꯛ ꯍꯦꯛ ꯍꯦꯛ ꯇꯥꯕꯒꯤꯀꯣ ꯍꯥꯏꯗꯤ ꯄꯨꯡ ꯇꯔꯥ ꯍꯦꯟꯕ ꯉꯥꯟꯗ ꯉꯇꯪ ꯍꯧꯕꯅꯤꯅ ꯀꯗꯥꯏꯗꯒꯤ ꯉꯝꯗꯦ ꯑꯩꯈꯣꯏꯗꯤ ꯍꯧꯒꯠꯄ ꯉꯝꯂꯣꯏ ꯍꯥꯏꯅ ꯌꯦꯡꯗꯦ ꯇꯥꯕ꯭ꯔꯣ ꯑꯩꯒꯤ ꯈꯣꯟꯖꯦꯜꯁꯦ
ꯇꯥꯏꯌꯦ ꯇꯥꯏꯌꯦ ꯍꯣꯏ
ꯑꯣ ꯑꯩ ꯉꯁꯥꯏ ꯉꯥꯡꯕꯗꯣ ꯇꯥꯕ꯭ꯔꯣ
ꯇꯥꯏꯌꯦ
ꯑꯣ ꯑꯩꯅ ꯑꯩꯗꯤ ꯅꯪꯒꯤ ꯈꯣꯟꯖꯦꯜꯗꯣ ꯑꯣ ꯑꯗꯨꯒꯤ ꯑꯣꯏꯔꯝꯒꯅꯤ ꯑꯩꯗꯤ ꯅꯦꯠꯅꯔꯒ ꯄꯥꯈꯠꯄꯗꯣ ꯑꯩꯒꯤ ꯅꯦꯠꯇꯣ ꯑꯗꯨꯝ ꯍꯦꯛ ꯍꯦꯛ ꯀꯛꯄꯒꯤ
ꯍꯣꯏ
ꯅꯪꯒꯤ ꯄꯣꯔꯇꯨꯒꯜꯒꯤ ꯐ꯭ꯔꯦꯟꯁ ꯔꯣ
ꯍꯣꯢ ꯃꯥꯅꯦ
ꯏꯁꯄꯣꯔꯇꯤꯕꯣꯜ ꯁꯤꯕ ꯅꯨꯃꯤꯠꯇ ꯑꯦꯁ ꯑꯩꯈꯣꯏꯔꯣꯝꯗꯁꯨ ꯁꯨ ꯂꯣꯏꯔꯦ ꯁ꯭ꯇꯦꯇꯁꯇ ꯅꯨꯡꯉꯥꯏꯅꯗꯕꯁꯦ ꯃꯤꯅ ꯑꯗꯨꯒ ꯑꯔꯖꯦꯟꯇꯤꯅꯥꯒ ꯐ꯭ꯔꯦꯟꯁ ꯑꯥꯔꯖꯦꯟꯇꯤꯅꯥꯒ ꯄꯣꯔꯇꯨꯒꯜꯒꯤ ꯐꯦꯟꯁꯤꯅ ꯃꯨꯛꯅꯕꯁꯦ ꯅꯣꯏ ꯂꯥꯁꯇ ꯀꯥꯞ ꯀꯛꯀꯅꯤ ꯀꯥꯏꯅ ꯑꯥꯔꯖꯦꯟꯇꯤꯅꯥꯁꯤꯡꯕꯨ ꯄꯣꯔꯇꯨꯒꯜꯒꯤ ꯐꯦꯟꯁꯤꯡꯅ
ꯀꯥꯞꯂꯛꯒꯅꯤ ꯀꯥꯞꯂꯛꯈꯤꯒꯅꯤ ꯃꯣꯢ
ꯑꯩꯗꯤ ꯊꯣꯏꯗꯣꯛꯅ ꯕꯣꯜꯗ ꯄꯨꯛꯅꯤꯡ ꯆꯪꯗꯦꯕ ꯑꯗꯨꯒꯤ ꯀꯩꯁꯨ ꯈꯥꯟꯗꯦ
ꯄꯣꯠꯇꯨꯒꯜ ꯔꯣꯅꯥꯟꯗꯣ ꯌꯥꯎꯕꯒꯤꯀꯣ ꯆꯪꯕ ꯋꯥꯅꯤ ꯅꯠꯇ꯭ꯔꯗꯤ ꯆꯪꯉꯣꯏꯗ ꯈꯣꯏꯁꯨ
ꯑꯩꯗꯣ ꯍꯧꯕꯗꯒꯤ ꯌꯦꯡꯉꯗꯤ ꯑꯗꯨꯝ ꯌꯦꯡꯅꯤꯡꯕ ꯑꯗꯣ ꯌꯦꯡꯗ꯭ꯔꯗꯤ ꯀꯩꯁꯨ ꯊꯣꯏꯗꯣꯛꯅ ꯈꯟꯗꯦꯕ ꯍꯥꯏꯗꯤ ꯃꯣꯏ ꯍꯧꯕ ꯃꯇꯝꯗꯨꯁꯨ ꯊꯦꯡ ꯊꯦꯡꯅ ꯍꯧꯕꯅꯤꯅ ꯑꯗꯨ ꯌꯦꯡꯒꯜꯂꯗꯤ ꯆꯥꯛ ꯏꯟꯁꯥꯡ ꯍꯧꯒꯠꯂꯒ ꯊꯣꯡꯕꯗꯨ ꯉꯝꯃꯣꯏꯕ ꯑꯩꯗꯣ ꯑꯗꯨꯁꯨ ꯑꯣꯏꯔꯦ ꯑꯗꯣ ꯑꯩꯈꯣꯏ ꯌꯨꯝꯗꯣ ꯅꯦꯠ ꯅꯨꯡꯉꯥꯏꯇꯕꯒꯤ ꯌꯦꯡꯕꯁꯨ ꯌꯥꯗꯦ ꯅꯨꯄꯥꯁꯤꯡꯗꯤ ꯃꯤꯒꯤ ꯌꯨꯝꯗ ꯆꯠꯂꯒ ꯌꯦꯡꯉꯦ ꯀꯔꯤꯕ
ꯑꯁꯤꯗꯅꯦ ꯑꯩꯈꯣꯏꯁꯨ ꯂꯥꯏꯚ ꯃꯣꯏꯅ ꯂꯤꯡ ꯊꯥꯔꯛꯑꯒ ꯌꯦꯡꯉꯦꯕ ꯑꯩꯈꯣꯏ ꯑꯁꯤꯒꯤ ꯑꯩꯈꯣꯏꯒꯤ ꯔꯨꯝꯗꯣ ꯅꯦꯠ ꯅꯦꯠ ꯌꯥꯗꯕꯒꯤ ꯃꯊꯟꯗ ꯄꯨꯡ ꯄꯨꯡꯀꯛꯇ ꯀꯛꯑꯒ ꯌꯦꯡꯕ ꯌꯥꯗꯕꯅꯦ
ꯑꯣ ꯍꯣꯏ ꯑꯩꯈꯣꯏꯁꯨ ꯅꯦꯠꯄꯨ ꯌꯥꯔꯗꯤ ꯊꯦꯡꯉꯁꯨ ꯑꯃꯨꯛꯀ ꯐꯣꯟꯗ ꯈꯤꯇꯪꯁꯨ ꯌꯦꯡꯕ ꯑꯣꯏꯔꯁꯨ ꯌꯦꯡꯕ ꯌꯥꯏ ꯈꯪꯗꯦ ꯐꯥꯏꯅꯦꯜꯗꯁꯤ ꯌꯦꯡꯒꯦ ꯌꯦꯡꯁꯤꯔꯗꯤ ꯈꯟꯕꯅꯦ ꯐꯥꯏꯅꯦꯜꯗꯁꯨ ꯑꯃꯨꯛ ꯌꯦꯡꯕ ꯐꯪꯉꯣꯏꯗ꯭ꯔꯥ ꯈꯪꯗꯦ ꯆꯍꯤ ꯌꯥꯝꯈ꯭ꯔꯕ ꯃꯇꯨꯡꯗ ꯑꯃꯔꯛ ꯂꯥꯛꯄꯁꯨ ꯑꯃꯨꯛ ꯌꯦꯡꯕ ꯐꯪꯉꯔꯣꯏꯗꯧꯔꯦ ꯅꯨꯄꯥꯁꯤꯡꯅ ꯀꯣꯏꯆꯠ ꯆꯠꯂꯒ ꯌꯦꯡꯕ ꯇꯨꯝꯔꯒ ꯂꯩꯕ ꯑꯩꯈꯣꯏꯗꯤ ꯑꯗꯨ ꯇꯧꯕ ꯌꯥꯗꯕꯅꯤꯅ ꯎꯄꯥꯏ ꯂꯩꯇꯦ ꯑꯩꯈꯣꯏ ꯌꯨꯝꯒꯤ ꯇꯤꯚꯤꯗꯁꯨ ꯋꯥꯏ ꯐꯥꯏ ꯀꯅꯦꯛ ꯇꯧꯔꯒ ꯍꯦꯛ ꯍꯦꯛ ꯌꯦꯡꯕꯗꯣ ꯍꯟꯗꯛ ꯌꯥꯗꯕ ꯄ꯭ꯔꯣꯕ꯭ꯂꯦꯝ ꯂꯩꯕꯒꯤ ꯍꯌꯦꯡꯋꯥꯏ ꯑꯃꯨꯛ ꯌꯦꯡꯕ ꯇꯥꯔꯦ ꯋꯥꯔꯜ ꯀꯞꯇꯣ ꯁꯥꯏꯌꯦ ꯁꯥꯕ꯭ꯔꯣ ꯅꯣꯏꯔꯣꯝꯗꯁꯨ ꯇꯥꯕ꯭ꯔꯣ ꯍꯜꯂꯣ ꯑꯩꯒꯤ ꯈꯣꯟꯖꯦꯜ ꯇꯥꯔꯤꯕ꯭ꯔꯣ ꯒ꯭ꯌꯥꯟ ꯃꯥꯟ ꯇꯥꯗ꯭ꯔꯦꯗ ꯁꯥꯕꯅ ꯁꯥꯕꯒ